ꯑꯣꯣ ꯇꯥꯏꯌꯦꯦ ꯅꯪꯒꯤ ꯇꯥꯕ꯭ꯔꯥ
ꯍꯣꯏ ꯇꯥꯏꯌꯦ ꯀꯩꯇꯧꯔ ꯈꯦꯟꯅꯅꯒꯦꯦ
ꯍꯥꯥ
ꯀꯩꯗꯧꯔꯤꯒꯦ ꯅꯣꯏꯒꯤ
ꯎꯝ ꯑꯩꯈꯣꯏ ꯍꯧꯖꯤꯛ ꯀꯩꯅꯣꯗ ꯂꯩꯌꯦ ꯕꯖꯥꯔꯗ ꯂꯩꯔꯤꯌꯦ
ꯑꯣ ꯀꯩ ꯂꯩ ꯀꯔꯤ ꯇꯧꯔꯤꯕ ꯅꯡꯗꯤ ꯕꯖꯥꯔꯗ
ꯎꯝ ꯑꯩꯈꯣꯏ ꯍꯣꯔꯦꯟ ꯆꯥꯛꯊꯣꯛꯅꯤꯡꯉꯥꯏ ꯏꯃꯥꯒ ꯖꯒꯥ ꯄꯣꯠ ꯆꯩ ꯂꯩꯅꯤꯡꯉꯥꯏ ꯆꯠꯄꯅꯦ
ꯑꯥ ꯀꯩ ꯃꯊꯦꯜꯅꯣ ꯉꯁꯤꯗꯤ
ꯎꯝ ꯉꯁꯤꯗꯣ ꯑꯩꯈꯣꯏ ꯃꯤꯕꯨ ꯆꯥꯛꯀꯧꯕꯀꯣ
ꯑ
ꯑꯗꯨꯒꯤ ꯏꯟꯁꯥꯡ ꯅꯥꯄꯤ ꯈꯤꯇꯪ ꯂꯩꯒꯦꯅ ꯏꯃꯥ ꯏꯄꯥꯅꯤ ꯊꯣꯛꯄꯅꯦ
ꯑꯣ ꯅꯨꯡꯉꯥꯏꯅꯦ
ꯑꯁ ꯑꯗꯨꯕꯨ ꯊꯕꯛ ꯌꯥꯝ ꯆꯤꯜꯂꯦ ꯃꯤꯀꯣꯗꯣ
ꯍꯣꯏꯗ ꯊꯕꯛ ꯊꯕꯛꯇꯤ ꯆꯤꯂꯦ ꯍꯣꯏ ꯅꯨꯄꯤ ꯑꯣꯏꯕꯅꯤꯅ ꯍꯣꯔꯦꯟ ꯃꯣꯏꯅ ꯆꯥꯕ ꯂꯣꯏꯠꯈ꯭ꯔꯒ ꯂꯨꯈꯥꯛ ꯃꯌꯥꯝꯗꯣ ꯑꯩꯈꯣꯏꯅ ꯑꯃꯨꯛ ꯆꯥꯜꯗꯣꯏꯅꯤꯅꯀꯣ
ꯍꯣꯏ ꯌꯥꯝ ꯋꯥꯏꯌꯦ
ꯑ ꯋꯥꯕꯅꯦ ꯑꯗꯨꯒꯤ ꯃꯤ ꯑꯩꯁꯨ ꯃꯤ ꯆꯥꯛ ꯀꯧꯔꯗꯤ ꯂꯩꯕ ꯑꯩ ꯌꯨꯝꯗ ꯂꯩꯕ ꯌꯥꯝ ꯇꯜꯂꯦꯕ ꯌꯥꯝꯅ ꯃꯣꯏꯒꯤ ꯑꯪꯀꯜ ꯑꯟꯇꯤ ꯈꯣꯏꯒꯤ ꯃꯆꯥ ꯃꯌꯥꯝꯗꯨꯒ ꯇꯜꯂꯦ ꯌꯥꯝ ꯋꯥꯏ
ꯍꯣꯏ ꯍꯣꯏ ꯃꯣꯏꯗꯤ ꯑꯉꯥꯡꯁꯤꯡꯗꯤ ꯒꯦꯟꯁꯨ ꯇꯥꯗꯕꯅꯤꯅ ꯑꯃꯨꯛ
ꯎꯝ ꯆꯦꯟꯊꯣꯛ ꯆꯦꯟꯁꯤꯟ ꯆꯦꯟꯊꯣꯛ ꯆꯦꯟꯁꯤꯟ ꯁꯦꯟꯅꯕ ꯌꯥꯝ ꯋꯥꯏꯑꯦꯕ
ꯍꯣꯏ ꯌꯨꯝꯗꯁꯨ ꯃꯣꯠ ꯍꯥꯟꯕꯤꯕ ꯑꯗꯨꯒ ꯍꯣꯔꯦꯟ ꯀꯣꯟ ꯐꯦꯡꯅꯤ ꯃꯌꯥꯝꯁꯨ ꯈꯜꯂꯒ ꯋꯥꯏꯌꯦ
ꯍꯣꯏ
ꯑꯝ ꯅꯣꯏꯗꯤ ꯉꯁꯤ ꯀꯔꯤ ꯇꯧꯔꯤꯅꯣ ꯑꯗꯨꯗꯤ
ꯑꯩꯈꯣꯏꯗꯤ ꯉꯁꯤ ꯆꯔꯁ ꯀꯥꯔꯒ ꯍꯜꯂꯛꯑꯒ ꯇꯨꯝꯃꯦꯗ ꯀꯔꯤꯁꯨ ꯇꯧꯅꯤꯡꯉꯥꯏ ꯂꯩꯇꯦ
ꯑꯣ ꯅꯣꯏꯁꯦ ꯂꯥꯏꯔꯤꯛ ꯏꯅꯤꯡꯉꯥꯏꯁꯨ ꯀꯩꯝ ꯂꯩꯇꯕ꯭ꯔꯥ
ꯑꯩꯈꯣꯏꯁꯨ ꯑꯦꯁꯥꯏꯟꯃꯦꯟꯗꯤ ꯄꯤꯌꯦ ꯑꯗꯨꯕꯨ ꯍꯧꯖꯤꯛꯄꯨꯗꯤ ꯏꯅꯤꯡꯗꯕꯒꯤ ꯑꯗꯨꯝ ꯐꯝꯃ ꯂꯩ ꯂꯥꯁ ꯂꯥꯁ ꯗꯦꯠꯇ ꯅꯠꯇ꯭ꯔꯗꯤ ꯏꯅꯤꯡꯗꯦꯅꯦ ꯑꯦꯁꯥꯏꯟꯃꯦꯟꯒꯨꯝꯕꯁꯨ
ꯑꯁ ꯑꯗꯨ ꯆꯞ ꯃꯅꯦ ꯑꯩꯈꯣꯏꯁꯨ ꯑꯗꯨꯃꯥꯏꯅ ꯑꯩꯈꯣꯏꯁꯨ ꯀꯣꯂꯦꯖ ꯀꯥꯕ ꯃꯇꯝꯗ ꯑꯩꯈꯣꯏꯁꯨ ꯑꯗꯨꯃꯥꯏꯅ ꯇꯧꯋꯦ ꯅꯍꯥꯟꯗꯤ
ꯑꯣ ꯅꯣꯏꯗꯤ ꯀꯣꯂꯦꯖ ꯇꯝꯕ ꯂꯣꯏꯔꯕꯣ
ꯑꯁ ꯑꯩꯈꯣꯏꯁꯨ ꯎꯝ ꯀꯩꯅꯣ ꯀ꯭ꯂꯥꯁ ꯇ꯭ꯋꯦꯜꯞ ꯇꯥꯝꯔꯒ ꯐꯦꯜ ꯑꯣꯏꯔꯒ ꯑꯃꯨꯛ ꯀ꯭ꯂꯥꯁ ꯇ꯭ꯋꯦꯜꯞ ꯄꯤꯊꯔꯒ ꯂꯩꯔꯦ ꯑꯩꯗꯤ
ꯑꯣ ꯅꯪꯗꯤ ꯌꯥꯝ ꯅꯨꯡꯉꯥꯏꯅ ꯍꯥꯏꯌꯦꯅꯦ
ꯑꯁ ꯈꯪꯗꯦ ꯑꯩ ꯉꯝꯗ꯭ꯔꯦ ꯂꯥꯏꯔꯤꯛ ꯄꯥꯕꯁꯨ ꯎꯝ
ꯉꯝꯒꯅꯤꯗ ꯉꯝꯗꯦ ꯀꯔꯥꯏ ꯍꯥꯏꯒꯅꯣꯗ ꯇꯥꯕ ꯍꯠꯅꯕ ꯀꯜꯂꯗꯤ ꯅꯝꯒꯅꯤꯗ
ꯑꯩꯈꯣꯏꯁꯤ ꯍꯣꯠꯅꯔꯁꯨ ꯑꯩꯈꯣꯏ ꯃꯀꯣꯛꯁꯤ ꯌꯥꯎꯗ꯭ꯔꯕꯅꯤꯅ ꯇꯧꯗ꯭ꯔꯦ ꯎꯝ ꯅꯣꯏꯗꯤ ꯕꯣꯜ ꯌꯦꯡꯕꯔ ꯉꯁꯤ
ꯑꯩꯈꯣꯏ ꯍꯣꯏ ꯌꯦꯡꯉꯦ
ꯑꯣ
ꯅꯪꯗꯤ ꯀꯅꯥ ꯁꯞꯄꯣꯔꯠ ꯇꯧꯕ꯭ꯔꯣ
ꯑꯩꯈꯣꯏꯗꯤ ꯑꯔꯖꯦꯟꯇꯤ ꯑꯥꯔꯖꯦꯟꯇꯤꯅꯥꯒ ꯁꯄꯦꯟ ꯁꯞꯄꯣꯔꯠ ꯑꯣꯏ ꯅꯪ ꯀꯅꯥꯗ ꯁꯄꯣꯔꯠ ꯇꯧꯕ꯭ꯔꯥ
ꯑꯩꯁꯨ ꯑꯔꯖꯦꯟꯇꯤꯅꯥ ꯁꯄꯣꯔꯠ ꯁꯄꯣꯔꯠ ꯇꯧꯋꯦ
ꯑꯗꯨꯗꯤ ꯆꯞ ꯃꯥꯟꯅꯔꯦ ꯏꯕꯥꯟꯅꯤ ꯑꯥ ꯌꯦꯃꯤꯟꯅꯔꯗꯤ ꯅꯨꯡꯉꯥꯏꯗꯣꯏꯅꯦ
ꯑꯗꯨꯅꯦ ꯏꯃꯥꯟꯅꯕꯤꯁꯤꯡꯒ ꯄꯨꯂꯞ ꯌꯦꯡꯃꯤꯟꯅꯕꯅ ꯅꯗꯤ ꯅꯨꯡꯉꯥꯏꯕꯅꯦ ꯕꯣꯜꯒꯨꯝꯕꯁꯦ ꯀꯣ ꯃꯊꯟꯅ ꯌꯦꯡꯕꯗꯣ ꯌꯥꯝ ꯇꯨꯝꯅꯤꯡꯕꯅꯦꯕ
ꯑꯗꯨꯅꯦ ꯕꯤꯠꯒ ꯌꯥꯎꯗꯕꯅꯦ
ꯑ ꯅꯪꯗꯤ ꯃꯆꯤꯟ ꯃꯅꯥꯎ ꯀꯌꯥꯁꯨꯒꯦ
ꯑꯈꫭꯏ ꯑꯅꯤ ꯈꯛꯇꯅꯦ ꯑꯩꯒ ꯏꯆꯦ ꯑꯃꯒ ꯑꯩ
ꯑꯣ ꯅꯣꯏꯅꯆꯦꯗꯤ ꯀꯩ ꯑꯣꯏꯅ ꯍꯣꯠꯅꯕꯤꯔꯤꯒꯦ
ꯑꯩꯈꯣꯏ ꯆꯦꯗꯤ ꯑꯩꯈꯣꯏ ꯆꯦꯁꯨ ꯎꯝ ꯑꯣ ꯀꯩꯅꯣ ꯗꯨꯀꯥꯟ ꯃꯆꯥ ꯑꯃ ꯍꯥꯡꯉꯒ ꯀꯦꯐꯦ ꯃꯆꯥ ꯑꯃ ꯍꯥꯡꯉꯒ ꯂꯩꯕꯅꯦ ꯏꯆꯦꯁꯨ
ꯑꯣ ꯐꯩꯅꯦ
ꯍꫭꯏꯗꯨꯀꯥꯟꯁꯨ ꯃꯆꯥꯅꯤ ꯃꯥꯒꯤꯁꯨ
ꯑꯗꯨ ꯃꯆꯥ ꯑꯣꯏꯔꯁꯨ ꯑꯦꯠꯂꯤꯁ ꯃꯁꯥꯒꯤ ꯀꯦꯐꯦ ꯑꯣꯏꯔꯤꯕꯅꯤꯅ ꯐꯩꯌꯦꯅ
ꯍꯣꯏ ꯑꯗꯨꯕꯨꯗꯤ ꯆꯨꯝꯃꯦ
ꯑꯗꯣ ꯅꯪꯗꯤ ꯀꯔꯤ ꯇꯧꯒꯦꯅ ꯈꯜꯂꯤꯒꯦ
ꯑꯩꯁꯨ ꯑꯩ ꯀ꯭ꯂꯥꯁ ꯇꯧꯗꯔꯦꯗ ꯏꯆꯦꯒ ꯊꯕꯛ ꯇꯧꯃꯤꯟꯅꯔꯒꯦ ꯏꯆꯦꯒꯤ ꯒꯤ ꯀꯦꯐꯦꯗ
ꯑꯥ ꯅꯨꯡꯉꯥꯏ
ꯅꯣꯏꯗꯤ ꯀꯔꯤ ꯈꯟꯕ꯭ꯔꯥ ꯀꯔꯤ ꯇꯧꯒꯦꯔꯥ ꯅꯣꯏꯗꯤ
ꯑꯁ ꯑꯩꯁꯦ ꯈꯟꯗ꯭ꯔꯤꯅꯦ ꯑꯩꯁꯦ ꯈꯪꯗ꯭ꯔꯤꯅꯦ ꯑꯩꯅ ꯇꯧꯅꯤꯡꯕ ꯑꯃ ꯏꯃꯥ ꯏꯄꯥꯅ ꯇꯧꯍꯟꯅꯤꯡꯕ ꯑꯃ ꯂꯩꯕꯒꯤꯀꯣ ꯍꯧꯖꯤꯛ ꯗꯤꯁꯤꯖꯟ ꯂꯧꯕ ꯉꯝꯗ꯭ꯔꯤꯕ
ꯍꯣꯏ ꯎꯝ
ꯑꯗꯨ ꯅꫭꯏꯗꯤ ꯑ ꯅꯨꯄꯥ ꯌꯥꯎꯗꯕ꯭ꯔꯣ
ꯑꯩꯈꯣꯏꯗꯤ ꯇꯨꯁꯨ ꯌꯥꯎꯗ꯭ꯔꯦꯗ
ꯑꯣ
ꯅꯨꯡꯉꯥꯏ ꯅꯨꯡꯉꯥꯏꯕ꯭ꯔꯣ ꯅꯨꯄꯥ ꯌꯥꯎꯗꯕꯁꯦꯕꯨ ꯐꯦꯃꯤꯗ
ꯑꯗꯨꯝ ꯅꯨꯡꯉꯥꯏ ꯃꯤꯕꯨ ꯃꯤꯒꯤ ꯌꯦꯡꯂꯒ ꯌꯦꯡꯂꯒ ꯅꫭꯛ ꯅꫭꯛꯔꯒ ꯑꯩꯈꯣꯏꯗꯤ ꯌꯥꯝ ꯅꯨꯡꯉꯥꯏꯕꯅꯤ
ꯑꫭ ꯑꯩꯗꯤ ꯑꯩꯗꯤ ꯊꯕꯛ ꯊꯕꯛ ꯏꯪꯈꯥꯡꯗ ꯍꯥꯏꯔꯗꯤ ꯅꯨꯄꯥ ꯌꯥꯎꯗꯕꯁꯤ ꯌꯥꯝ ꯋꯥꯏꯅꯤ
ꯀꯔꯤ ꯍꯥꯏꯕ
ꯊꯕꯛꯀꯨꯝꯕ ꯍꯥꯎꯁ ꯍꯥꯎꯁ ꯍꯣꯜꯒꯨꯝꯕ ꯂꯥꯏꯛ ꯐꫪꯅꯤꯆꫪꯒꯨꯝꯕꯒꯤ ꯃꯇꯥꯡꯗꯗꯤꯀꯣ ꯅꯨꯄꯥ ꯌꯥꯎꯗꯕꯁꯦ ꯌꯥꯝ ꯋꯥꯏꯌꯦꯕ
ꯑꯣ ꯑꯩꯈꯣꯏꯗꯤ ꯑꯗꯨꯕꯨꯗꯤ ꯑꯩꯈꯣꯏ ꯏꯄꯥꯅ ꯂꯣꯏ ꯇꯣꯏꯕꯤ ꯑꯩꯈꯣꯏꯒꯤꯗꯤ
ꯑꯣ ꯐꯩꯌꯦꯅꯦ ꯂꯥꯏꯛ ꯑꯦꯠ ꯂꯤꯁ ꯏꯌꯥꯝꯕ ꯑꯃ ꯍꯥꯏꯕ ꯂꯩꯔꯁꯨ ꯁꯨ ꯅꯨꯡꯉꯥꯏꯅ
ꯍꯣꯏ ꯑꯗꯨꯕꯨ ꯑꯩꯁꯨ ꯃꯤ ꯂꯩꯕꯗꯕꯨꯔ ꯀꯥꯏꯁꯨ ꯃꯔꯛꯇꯗꯤ ꯂꯩꯕꯨꯗꯤ ꯂꯩꯅꯤꯡꯉꯦ
ꯎꯝ
ꯅꫭꯏꯗꯤ ꯑꯉꯥꯡ ꯀꯌꯥ ꯂꯩꯕ꯭ꯔꯥ ꯃꯆꯤꯟ ꯃꯅꯥꯎ ꯀꯌꯥ ꯂꯩꯕ꯭ꯔꯥ
ꯑꯩꯈꯣꯏ ꯃꯔꯤ ꯂꯩꯌꯦ
ꯑꯣ
ꯅꯨꯄꯥ ꯑꯅꯤꯒ ꯅꯨꯄꯤ ꯑꯅꯤ
ꯑꯦ ꯆꯞ ꯆꯥꯔꯦ ꯑꯗꯨꯗꯤ
ꯍꫭꯏ
ꯎꯝ ꯑꯗꯨꯗꯤ ꯅꯪꯅ ꯑꯍꯥꯟꯔ ꯅꯠꯇ꯭ꯔꯒ
ꫭꯏꯍ ꯑꯩꯒꯤ ꯃꯊꯛꯇ ꯑꯍꯨꯝ ꯂꯩ ꯑꯩꯅ ꯑꯇꯣꯝꯕꯤꯅꯤ
ꯅꯨꯡꯉꯥꯏꯀꯣ
ꯑꯁ ꯀꯥꯏꯗꯒꯤ ꯅꯨꯡꯉꯥꯏꯕꯅꫭꯗ ꯃꯣꯏ ꯃꯣꯏ ꯃꯌꯥꯝ ꯆꯪꯗꯅ ꯁꯦꯟꯅꯕꯗ ꯋꯥꯔꯦ
ꯑꯣ ꯅꯣꯏꯗꯤ ꯍꯣꯁꯇꯦꯜꯗ ꯂꯩꯕ ꯅꯗ꯭ꯔꯦꯀꯥ ꯌꯨꯝꯗ ꯂꯩꯕ꯭ꯔꯥ
ꯍꯣꯁꯇꯦꯜꯗꯂ ꯑꯦꯦ ꯈꯁꯨꯣ
ꯑꯣ ꯑꯗꯨ ꯅꯣꯏꯗꯤ ꯂꯥꯁ ꯑꯣꯏꯕꯅꯤꯅ ꯅꯨꯡꯉꯥꯏꯌꯦꯦ
ꯑꯁ ꯅꯨꯡꯉꯥꯏꯇꯦꯗ ꯅꯪ ꯈꯪꯗꯕꯩꯏꯅꯦꯗ
ꯑꯁ ꯅꯨꯡꯉꯥꯏ ꯌꯥꯝ ꯅꯨꯡꯉꯥꯏꯕꯅꯦ ꯂꯥꯁ ꯃꯤꯗꯤ
ꯁꯨꯝ ꯃꯤꯇꯜꯗ ꯂꯩꯕ ꯃꯤꯁꯤꯡꯅꯁꯨ ꯍꯦꯟꯅ ꯅꯨꯡꯉꯥꯏꯕꯅꯤꯗ ꯒ꯭ꯂꯥꯁꯀꯨꯝꯕ ꯃꯤꯁꯤꯡꯕꯨꯗꯤ
ꯎꯝ ꯅꯣꯏꯗꯤ ꯃꯄꯥꯟ ꯂꯝꯗ ꯀꯣꯏꯕ ꯆꯠꯅꯤꯡꯕ꯭ꯔꯥ
ꯆꯠꯅꯤꯡꯉꯦ ꯍꯣꯏ ꯑꯩꯁꯨ ꯌꯥꯝꯅ ꯑꯩꯗꯤ ꯁꯤꯡꯒꯥꯄꯨꯔꯗꯒ ꯆꯠꯅꯤꯡꯉꯦ
ꯑꯣ ꯑꯩꯁꯨ ꯆꯠꯅꯤꯡꯉꯤ ꯑꯣ ꯑꯁ ꯑꯩꯗꯤ ꯎꯝ ꯑꯥ ꯃꯄꯥꯟ ꯎꯝ ꯑꯩꯗꯤ ꯑꯦꯁꯤꯌꯥꯟ ꯀꯟꯇ꯭ꯔꯤꯒꯨꯝꯕꯗ ꯀꯣꯏꯕ ꯆꯠꯅꯤꯡꯉꯦ ꯑꯩ ꯊꯥꯏꯂꯦꯟꯗꯁꯨ ꯆꯠ ꯉꯦ ꯅꯪ ꯆꯠꯅꯤꯡꯕ꯭ꯔ ꯊꯥꯏꯂꯦꯟꯗ
ꯆꯠꯅꯤꯡꯉꯦ ꯑꯩꯁꯨ ꯄꯦꯔꯤꯁꯇꯒꯁꯨ ꯆꯠꯅꯤꯡꯉꯦ ꯄꯦꯔꯤꯁ ꯌꯦꯡꯕꯒ ꯆꯠꯅꯤꯡꯉꯦ
ꯆꯠꯅꯤꯡꯕꯅ ꯑꯗꯨꯒ ꯒ꯭ꯔꯦꯠ ꯑꯣꯐ ꯒ꯭ꯔꯦꯠ ꯋꯥꯜ ꯑꯣꯐ ꯆꯥꯏꯅꯥꯗꯨꯁꯨ ꯆꯠꯅꯤꯡꯉꯦ
ꯍꯣꯏ ꯑꯩꯅ ꯍꯤꯡꯒꯦꯀꯥꯟꯗ ꯄꯨꯂꯞ ꯁꯨꯅ ꯌꯦꯡꯉꯖꯅꯤꯡꯉꯦꯕ ꯑꯗꯨꯕꯨ ꯕꯖꯦꯠꯁꯤꯅ ꯂꯩꯇꯕꯅꯤꯅꯀꯣ ꯌꯥꯝ ꯋꯥꯏꯑꯕ
ꯨꯅꯦ
ꯑꯗꯨ ꯅꯣꯏꯗꯤ ꯍꯧꯖꯤꯛ ꯀꯩꯇꯧꯔꯅꯤ
ꯑꯩꯈꯣꯏ ꯎꯝ ꯑꯩꯈꯣꯏ ꯑ ꯀꯩꯅꯣ ꯊꯧꯔꯅꯤ ꯑꯩꯈꯣꯏ ꯆꯅꯝꯒꯨꯝꯕ ꯁꯦꯝꯒꯦ ꯍꯧꯖꯤꯛ ꯆꯅꯝꯒꯨꯝꯕ ꯑꯗꯨꯒ ꯇꯤꯜꯍꯥꯎꯒꯨꯝꯕ
ꯑꯣ ꯍꯣ ꯅꯨꯡꯉꯥꯏꯅꯦ
ꯅꯗꯤ ꯌꯦꯟꯒꯨꯝꯕ ꯌꯣꯛꯄ꯭ꯔꯥ
ꯍꯥꯥ
ꯌꯦꯟꯒꯨꯝꯕ ꯌꯣꯛꯄ ꯅꯣꯏꯗꯤ
ꯑ ꯀꯗꯤ ꯌꯣꯒ ꯇꯦ ꯇ ꯅꯗꯤ ꯌꯧ ꯄ꯭ꯔꯣ
ꯑꯩꯈꯣꯏꯗꯤ ꯌꯦꯟꯁꯨ ꯇꯔꯥꯃꯨꯛ ꯂꯩꯌꯦ ꯑꯗꯨ ꯆꯄꯗ ꯃꯣꯏꯒꯤ ꯆꯤꯟꯖꯥꯛ ꯁꯤꯕꯗ ꯋꯥꯏꯦ ꯅꯣꯡꯆꯨ ꯅꯣꯡ ꯃꯔꯛꯁꯤꯗ
ꯑꯗꯨꯁꯨ ꯑꯦꯠꯂꯤꯁ ꯃꯣꯏ ꯑꯗꯨ ꯌꯣꯛꯑꯒ ꯕꯦꯅꯤꯐꯤꯠꯇꯤ ꯐꯪꯅꯤꯤꯅ
ꯑꯁ ꯈꯪꯗꯗ ꯑꯩꯈꯣꯏ ꯔꯦꯕꯤꯁꯨ ꯂꯩꯌꯦ
ꯅꯪꯄꯤꯠꯇꯗ ꯏꯕ꯭ꯔꯥ
ꯍꯣꯏ ꯑꯩꯒꯤꯔꯦꯕꯤꯔꯣꯣꯏ ꯀꯂꯔꯃꯜ ꯂꯩꯌꯦ
ꯑꯣ ꯀꯌꯥꯅꯣ ꯑꯃ ꯇꯔꯣ
ꯍꯣꯏ ꯍꯣꯏ ꯑꯃꯈꯛꯇꯅꯦ
ꯑꯣꯅꯇꯤꯔꯅꯤ ꯄꯕꯣ
ꯈꯪꯗꯦ ꯅꯨꯄꯤꯔ ꯅꯨꯄꯥꯔꯥꯁꯨ ꯈꯪꯗꯦ ꯑꯗꯨꯨꯝ ꯆꯥꯔꯒ ꯇꯨꯝꯂꯒ ꯂꯩ ꯃꯥꯁꯨ ꯑꯩꯒꯤ ꯇꯅꯅꯦꯅꯦ
ꯑꯣ ꯅꯨꯡꯉꯥꯏ ꯀꯣ ꯑꯗꯨꯗꯤ
ꯍꯣꯏ ꯌꯦꯡꯕ ꯀꯥꯟꯗꯗꯤ ꯃꯁꯦ ꯌꯥꯝ ꯐꯖꯩ ꯑꯗꯨꯕꯨ ꯃꯅꯥꯝꯗꯤ ꯀ ꯌꯥꯝ ꯌꯥꯝ ꯊꯤꯌꯦꯦ
ꯑꯣ ꯑꯩꯗꯤ ꯎꯆꯤ ꯑꯩ ꯑꯩꯈꯣꯏꯗꯗꯤ ꯎꯆꯤ ꯑꯉꯧꯕ ꯂꯩꯌꯦ
ꯎꯆꯦꯛꯉꯕꯀꯣ ꯀꯌꯥ ꯂꯩꯕ꯭ꯔꯥ
ꯎꯝ ꯌꯥꯝ ꯂꯩꯌꯦ ꯃꯆꯥ ꯄꯣꯛꯄꯒꯤꯀꯣ
ꯑꯥ
ꯃꯆꯥꯁꯨ ꯑꯃꯨꯛ ꯄꯣꯛꯄꯒꯤ ꯃꯆꯥ ꯃꯆꯥ ꯄꯤꯠꯇꯨ ꯄꯤꯠꯇꯨ ꯌꯥꯝ ꯂꯩ ꯑꯩꯈꯣꯏ ꯏꯄꯥꯅ ꯅꯥꯕꯒꯤꯀꯣ
ꯑꯥ
ꯃ ꯊꯣꯍꯅ ꯄꯖꯕ
ꯑꯣ
ꯑꯗꯨ ꯑꯩꯈꯣꯏꯅ ꯑꯗꯨꯗꯣ ꯑꯁꯝꯗꯤ ꯃꯥꯕꯨ ꯊꯣꯛꯣꯡꯅ ꯄꯤꯖꯒꯦꯅ ꯂꯩꯔꯛꯄꯅꯦꯕ
ꯑꯣ
ꯑꯗꯨ ꯆꯥꯒꯦ ꯍꯥꯏꯕ ꯅꯨꯃꯤꯠꯇꯨ ꯃꯔꯨꯝ ꯃꯆꯥ ꯄꯣꯛꯑꯒ ꯂꯩꯔꯃ
ꯑꯣ
ꯑꯗꯨꯗꯤ ꯑꯩꯈꯣꯏ ꯏꯃꯥꯅ ꯑꯁ ꯁꯤꯗꯤ ꯌꯣꯛꯈ꯭ꯔꯁꯤꯦꯗ ꯅꯥ ꯌꯣꯛꯈ꯭ꯔꯕ
ꯑꯣ ꯅꯪ ꯆꯥꯕꯗꯤ ꯆꯥꯈ꯭ꯔꯕ꯭ꯔꯥ
ꯑꯁ ꯆꯥꯗꯦ ꯗꯥꯏꯗꯤ ꯑꯗꯨꯒꯨꯝꯕ ꯑꯩꯗꯤ ꯌꯦꯖꯦꯟꯁꯥꯇꯪ ꯆꯥꯏꯑ ꯑꯣꯛꯁꯥꯁꯨ ꯆꯥꯗꯦ ꯁꯟꯁꯥꯁꯨ ꯆꯥꯗꯦ
ꯁꯟꯁꯥꯁꯨꯠ ꯆꯥꯗꯦ ꯑꯣꯛꯁꯥꯁꯥꯠ ꯇꯥꯗꯦ ꯅꯪ ꯅꯪ ꯚꯦꯖꯤꯇꯦꯔꯤꯌꯟꯔꯥ
ꯑꯁ ꯚꯦꯖꯤꯇꯦꯔꯤꯌꯥꯟꯁꯨ ꯄꯥꯛ ꯍꯥꯏꯕ ꯌꯥꯗꯦꯗ ꯇꯪꯈꯥꯏ ꯇꯪꯈꯥꯏꯅꯤꯗ ꯍꯣꯏ ꯏꯔꯪꯕꯕꯨꯗꯤ ꯌꯥꯝ ꯆꯥꯏ
ꯑꯣ ꯑꯗꯨ ꯐꯤꯁꯇꯤ ꯆꯥꯕ꯭ꯔꯥ
ꯐ꯭ꯔꯤ ꯁꯨꯆꯥꯏ ꯍ
ꯑꯣ ꯑꯁ ꯑꯗꯨꯗꯤ ꯅꯪ ꯅꯪꯒꯤ ꯐꯦꯠꯁ ꯏꯕ ꯁꯥꯁꯨ ꯆꯥꯗꯣꯏꯅꯦ
ꯍꯣꯏ ꯑꯩꯗꯤ ꯑꯩꯗꯤ ꯑꯩꯒꯤ ꯕꯣꯗꯤ ꯃꯦꯟꯇꯦꯟ ꯌꯥꯝ ꯇꯧꯋꯦ
ꯑꯣ ꯅꯪ ꯃꯗꯂꯤꯒꯣꯕ ꯆꯠꯇꯕ꯭ꯔꯥ
ꯍꯣꯏ ꯃꯣꯗꯂꯤꯡꯒꯨꯝꯕ ꯇ꯭ꯔꯥꯏ ꯇꯧꯁꯤꯔꯥꯅ ꯑꯩꯗꯤ ꯈꯟꯕ ꯑꯗꯨꯕꯨ ꯏꯃꯥ ꯏꯄꯥꯅ ꯑꯩꯕꯨ ꯅꯔꯁꯤꯡ ꯇꯝꯕ ꯆꯠꯂꯣ ꯅꯔꯁꯤꯡ ꯇꯝꯕ ꯆꯠꯂꯣꯅ ꯑꯗꯨꯝ ꯍꯥꯏꯕꯀꯣ ꯑꯗ ꯑꯩꯅꯗꯤ ꯃꯣꯗꯦꯂꯤꯡ ꯌꯥꯝ ꯇꯧꯅꯤꯡꯕ
ꯑ ꯑꯣ ꯅꯣꯏꯗꯤ ꯑꯗꯨꯝ ꯇꯧꯔꯁꯨ ꯐꯖꯅꯤꯗ ꯑꯉꯥꯡ ꯑꯣꯏꯔꯤꯕꯅꯤꯅ
ꯍꯣꯏ ꯑꯉꯥꯡ ꯑꯩꯁꯨ ꯌꯥꯝ ꯇꯧꯅꯤꯡꯉꯦ ꯑꯗꯨꯕꯨ ꯏꯃꯥ ꯃꯄꯥꯅꯗꯤ ꯌꯥꯗꯦꯅꯦ ꯑꯩꯗꯤ ꯍꯥꯏ ꯁ꯭ꯀꯨꯜ ꯃꯇꯝꯗ ꯁꯦꯀꯦꯟꯗ꯭ꯔꯤ ꯍꯥꯌꯔ ꯁꯦꯀꯦꯟꯗ꯭ꯔꯤ ꯃꯇꯝꯗꯁꯨ ꯀꯣ
ꯑꯥ
ꯑ ꯑꯗꯨꯝ ꯐꯦꯁꯟ ꯁꯣꯗ ꯑꯗꯨꯝ ꯊꯣꯛꯑꯒ ꯑꯩꯒꯤ ꯄ꯭ꯔꯥꯏꯖꯇ ꯑꯗꯨꯝ ꯂꯧꯋꯦ
ꯑꯣ ꯑꯗꯨꯗꯤ ꯅꯪ ꯀꯣꯟꯐꯤꯗꯦꯟꯁ ꯌꯥꯝ ꯂꯩꯔꯝꯒꯅꯤ
ꯍꯣꯏ ꯑꯩꯗꯤ ꯀꯟꯐꯤꯗꯦꯟꯁꯇ ꯌꯥꯝ ꯂꯩꯌꯦ ꯑꯗꯨꯗ ꯏꯃꯥ ꯏꯄꯥꯅꯗꯤ ꯀꯟꯐꯤꯗꯦꯟꯁ ꯂꯩꯇꯦ
ꯅꯣꯏꯒꯤ ꯅꯣꯏ ꯄꯦꯔꯦꯟꯁ ꯅꯪꯒꯤ ꯀꯝꯄꯟꯗꯁꯨ ꯎꯕꯤꯗ꯭ꯔꯕ ꯃꯥꯜꯂꯦꯀꯣ
ꯍꯣꯏ ꯃꯣꯏꯗꯤ ꯁ꯭ꯀꯨꯜꯒꯤ ꯐꯪꯁꯟꯒꯨꯝꯕꯗꯁꯨ ꯂꯥꯛꯇꯕꯅꯤꯅꯀꯣ ꯑꯩꯈꯣꯏꯅ ꯇꯧꯕꯗꯨꯣ ꯎꯗꯦꯕ ꯑꯗꯨ ꯏꯃꯥꯟꯅꯕꯤ ꯑꯩꯈꯣꯏꯅ ꯍꯥꯏꯔꯁꯨ ꯃꯣꯏꯗꯤꯛ ꯃꯃ ꯂꯧꯕꯤꯗꯦꯕ
ꯑꯣ ꯑꯁ ꯑꯩ ꯑꯣꯏꯔꯗꯤ ꯅꯨꯡꯇꯤꯒꯤ ꯀꯔꯤ ꯀꯔꯤ ꯄ꯭ꯔꯣꯒꯥꯝ ꯂꯩꯁꯦ ꯍꯥꯏꯗꯤ ꯆꯔ ꯄꯤꯒꯅꯦ ꯑꯩ
ꯑ ꯍꯥꯏꯌꯦꯡ ꯀꯥꯟ ꯏꯊꯟꯗ ꯊꯕꯛ ꯇꯧꯔꯒ ꯄꯩꯁꯥ ꯇꯥꯜꯂꯛꯑꯗꯤ ꯑꯩ ꯃꯣꯗꯜꯂꯤꯡ ꯌꯥꯎꯒꯅꯤ
ꯌꯥꯎ ꯌꯥꯋꯥ
ꯅꯪꯗꯤ ꯀꯔꯤ ꯑꯣꯏꯅ ꯇꯧꯅꯤꯡꯦ
ꯑꯁ ꯑꯩꯗꯤ ꯎꯝ ꯍꯥꯏꯗꯤ ꯃꯦꯀꯦꯞ ꯑꯥꯔꯇꯤꯁꯀꯨꯝꯕꯁꯨ ꯇꯧꯅꯤꯡꯉꯦ ꯑꯗꯨ ꯑꯣꯏꯔꯁꯨ ꯑꯩꯗꯤ ꯀꯞ ꯇꯧꯕꯤꯕꯦꯁꯨ ꯍꯥꯏꯇꯦꯗ
ꯍꯥꯥ
ꯑꯩꯁꯤ ꯀꯣ
ꯍꯥꯥ
ꯀꯦꯒꯨꯝꯕꯁꯨ ꯁꯥꯕꯁꯨ ꯆꯠꯅꯤꯡꯉꯦꯗꯤ
ꯌꯥꯝ ꯀꯦꯛ ꯅꯪ ꯀꯦꯛ ꯇꯥꯕ ꯌꯥꯝ ꯄꯥꯝꯕ ꯃꯥꯜꯂꯦ ꯀꯣ
ꯑꯣ ꯑꯩꯗꯤ ꯏꯁꯥ ꯑꯗꯨꯝ ꯁꯦꯝꯃꯒ ꯏꯇꯣꯝꯅ ꯆꯥꯅꯤꯡꯉꯦ ꯑꯩꯗꯤ
ꯑꯣ ꯅꯪꯗꯤ ꯅꯁꯥꯅꯁꯨ ꯁꯦꯝꯕ ꯍꯩꯕ꯭ꯔꯥ
ꯁꯦꯝꯃꯒ ꯆꯠꯅꯤꯡꯉꯦ ꯍꯥꯏꯕ
ꯑꯣ ꯌꯥꯝ ꯐꯩꯅ ꯑꯗꯨꯗꯤ ꯑꯩꯗꯤ ꯑꯗꯨꯒꯨꯝꯕꯁꯨ ꯁꯦꯝꯕ ꯍꯩꯇꯦꯗ ꯏꯃꯥ ꯏꯄꯥꯗꯤ ꯑꯗꯨꯒꯨꯝꯕ ꯁꯦꯝꯕ ꯊꯝꯕꯤꯌꯣ ꯍꯥꯏꯔꯁꯨ ꯑꯁ ꯃꯇꯝꯁꯤꯒ ꯑꯃ ꯇꯧꯔ ꯃꯇꯝ ꯃꯥ ꯍꯜꯂꯛꯀꯗꯧꯧꯕ꯭ꯔꯣ ꯂꯥꯏꯔꯤꯛ ꯄꯥꯛꯑꯣ ꯃꯤ ꯑꯐꯕ ꯑꯣꯏꯌꯣ ꯑꯗꯨꯝ ꯍꯥꯏꯌꯦꯗ
ꯑꯣ ꯑꯗꯨ ꯅꯣꯏꯕꯨꯛ ꯅꯨꯡꯁꯤꯕꯒꯤꯅꯦ ꯑꯩꯈꯣꯏꯗꯤ ꯅꯨꯡꯁꯤ ꯑꯩꯈꯣꯏꯗꯤꯀꯣ ꯑꯩꯈꯣꯏ ꯅꯪ ꯀꯔꯤ ꯍꯤꯡꯅꯤꯡꯉꯩ ꯀꯔꯤ ꯇꯧꯒꯦꯔ ꯉꯝꯅꯕ ꯇꯧꯔꯣꯅ ꯑꯩꯈꯣꯏꯗꯤ ꯊꯥꯗꯣꯛꯈ꯭ꯔꯦꯕ
ꯑꯗꯨꯗꯤ ꯌꯥꯝ ꯅꯨꯡꯉꯥꯏꯅ ꯅꯣꯏꯗꯤ ꯑꯩ ꯑꯣꯏꯗꯤ ꯍꯣꯏꯅ ꯆꯠꯈ꯭ꯔꯅꯤ ꯑꯩꯈꯣꯏꯗꯤ ꯏꯃꯥ ꯏꯄꯥꯅ ꯌꯦꯡꯁꯤꯜꯂꯒ ꯑꯁꯤꯗ ꯆꯠꯀꯦ ꯍꯥꯏꯔꯁꯨ ꯀꯅꯥꯒ ꯀꯔꯤ ꯇꯧꯅꯤꯡꯉꯥꯏ ꯇꯣꯉꯥꯟꯗꯨꯗ ꯍꯜꯂꯛꯑꯣ ꯄꯨꯡ ꯀꯌꯥꯗ ꯍꯜꯂꯛꯅꯤꯉꯥꯏ ꯑꯗꯨꯗꯨꯗꯤ ꯌꯥꯝ ꯍꯪꯉꯦꯕ ꯑꯩꯈꯣꯏꯗꯤ ꯌꯥꯝ ꯋꯥꯏ
ꯑꯣ
ꯏꯃꯥꯟꯅꯕꯤꯒ ꯀꯣꯏꯕ ꯆꯠꯀꯦ ꯍꯥꯏꯔꯁꯨ ꯏꯅꯥꯎꯄꯥꯄꯨꯅ ꯑꯗꯨꯝ ꯍꯥꯏꯌꯦꯗ
ꯑꯣ
ꯑꯗꯨ ꯑꯥ ꯈꯣꯏꯗꯤ ꯏꯃꯥꯟꯅꯕꯤ ꯈꯣꯏ ꯃꯃꯥꯡꯗꯗꯤ ꯏꯀꯥꯏꯖꯩꯌꯦꯕ ꯀꯣ ꯅꯝꯄꯥꯛ ꯄꯨꯗꯣꯏꯁꯦ ꯃꯤꯅꯁꯨ ꯑꯁ ꯃꯅꯥꯎꯄꯥꯁꯦ ꯃꯤꯇꯤꯅꯅꯤꯡꯉꯥꯏ ꯂꯩꯇ꯭ꯔꯕꯒꯤꯔ ꯅꯪꯅ ꯄꯨꯔꯛꯏꯁꯦ ꯍꯥꯏꯌꯦ ꯌꯥꯝ ꯅꯨꯡꯊꯤꯑꯕ
ꯑꯣ ꯑꯗꯨꯅꯦ ꯑꯩꯈꯣꯏ ꯅꯨꯄꯤ ꯄꯨꯟꯁꯤꯁꯦ ꯌꯥꯝ ꯅꯨꯡꯉꯥꯏꯇꯦ
ꯍꯣꯏ
ꯑꯦ ꯅꯍꯥꯟꯁꯨ ꯑꯩꯁꯨ ꯑꯩꯒꯤ ꯏꯃꯥꯟꯅꯕꯤꯒꯤ ꯕꯥꯔꯗꯦ ꯑꯃꯗ ꯆꯠꯂꯦꯕꯀꯣ
ꯑꯥ
ꯑꯗꯨꯞ ꯂꯩꯔꯒ ꯆꯥꯛ ꯆꯥꯒꯦꯅ ꯉꯥꯏꯔꯝꯕꯗ ꯂꯣꯏꯔꯕ꯭ꯔꯣ ꯌꯨꯝ ꯍꯜꯂꯒ ꯂꯥꯛ ꯀ꯭ꯔꯣ ꯑꯩ ꯊꯤ ꯑꯩ ꯂꯧꯕ ꯂꯥꯛꯀꯦ ꯀꯣ ꯅ ꯏꯄꯥꯅ ꯀꯣꯜ ꯇꯧꯔꯛꯄ ꯑꯁ ꯑꯩꯁꯨ ꯁꯥꯎꯅꯤꯡꯕꯁꯤꯅꯀꯣ
ꯍꯣꯏ ꯑꯗꯨꯗꯣ ꯌꯥꯝ ꯁꯥꯎꯅꯤꯡꯕꯅꯦ ꯏꯃꯥꯟꯅꯕꯤ ꯈꯣꯏ ꯃꯔꯛꯇ ꯂꯩꯕ ꯀꯥꯟꯗ ꯑꯗꯨꯝ ꯀꯣꯜ ꯑꯃ ꯄꯥꯏꯗ꯭ꯔꯗꯤ ꯍꯣ ꯃꯣꯏ ꯍꯣꯔꯟꯅ ꯇꯧꯖꯔꯁꯅꯨ ꯍꯥꯏꯕꯗꯨ ꯂꯩꯇꯦꯕ ꯃꯣꯏ ꯍꯟꯖꯤꯟ ꯍꯟꯖꯤꯟ ꯍꯟꯖꯤꯟ ꯍꯟꯖꯤꯟ ꯑꯗꯨꯝ ꯇꯧꯔꯛꯑꯦꯕ ꯑꯗꯨꯏ ꯏꯃꯥꯟꯅꯕꯤ ꯈꯣꯏꯅꯁꯨ ꯑꯩꯈꯣꯏꯕꯨꯁꯨ ꯇꯤꯟꯅꯅꯤꯡꯗꯦꯕꯀꯣ ꯂꯥꯏꯛ ꯀꯣꯏꯕ ꯆꯠ ꯕꯗꯁꯨ ꯑꯗꯨꯝ ꯃꯃꯥ ꯃꯄꯥ ꯈꯣꯏꯁꯤꯅ ꯑꯗꯨꯝ ꯐꯣꯜ ꯇꯧꯔꯒ ꯑꯗꯨꯝ ꯗꯤꯁꯇꯔꯕ ꯇꯧꯋꯦꯅ ꯃꯣꯏ ꯅꯨꯡꯉꯥꯏꯇꯕꯅꯦꯕ
ꯑꯗꯨ ꯆꯞ ꯃꯥꯟꯅꯏ ꯑꯁ ꯑꯩꯈꯣꯏ ꯐꯣꯟ ꯄꯤꯛ ꯑꯞ ꯇꯧꯗ꯭ꯔꯁꯦ ꯑꯩꯈꯣꯏ ꯄꯦꯔꯦꯟꯁꯤꯡꯅ ꯑꯣꯕꯔꯠ ꯊꯤꯡ ꯇꯧꯕꯁꯤꯅꯀꯣ ꯅꯨꯄꯥꯒ ꯆꯦꯟꯈ꯭ꯔꯕ꯭ꯔꯥ ꯑꯦꯛꯁꯤꯗꯦꯟ ꯊꯣꯛꯄ꯭ꯔꯥꯅ ꯈꯟꯕꯁꯤꯅ